ꯇꯥꯔꯦ ꯇꯥꯔꯦ ꯍꯣꯔꯦꯟ ꯂꯥꯏꯍꯥꯔꯥꯎꯕ ꯌꯥꯎ ꯕ ꯄꯣꯠ ꯆꯩꯩ ꯌꯦꯡ ꯉꯝꯕꯅꯦ ꯈꯣꯏꯔꯣꯝꯒꯤ ꯂꯥꯏꯍꯥꯔꯥꯎꯔꯤ ꯌꯦ
ꯍꯧꯃꯥ ꯅꯣꯏꯔꯣꯝꯒꯔ ꯂꯥꯏ ꯍꯔꯥꯎꯔꯤꯔꯤꯕꯣ ꯍꯥꯏꯁꯦ
ꯍꯔꯥꯎꯔꯤ ꯍꯔꯥꯎꯔꯤ ꯅꯪꯁꯨ ꯌꯥꯎꯁꯤ ꯂꯥꯎꯗꯅ
ꯂꯥꯛꯅꯤꯡꯉꯦ ꯀꯩꯗꯧꯉꯩ ꯂꯣꯏꯒꯦ
ꯑꯥ ꯉꯁꯤ ꯍꯨꯝꯅꯤ ꯆꯟꯈ꯭ꯔꯦ ꯅꯨꯃꯤꯠ ꯍꯨꯝꯅꯤ ꯑꯍꯨꯝꯅꯤ ꯁꯨꯔꯦ ꯑꯣ ꯅꯨꯃꯤꯠ ꯃꯥꯄꯟꯅꯤ ꯍꯔꯥꯎꯒꯗꯕꯅꯦ ꯑꯩ ꯅꯪ ꯂꯧꯕ ꯂꯥꯛꯀꯦ ꯌꯥꯕ꯭ꯔꯣ
ꯏꯁ ꯂꯧꯕꯧ ꯂꯥꯛꯇ꯭ꯔꯁꯨ ꯑꯩ ꯑꯗꯨꯝ ꯂꯥꯛꯆꯔꯒꯦ ꯑꯩꯅꯦ ꯎꯝ ꯑꯗꯨꯑꯣꯏ ꯇꯥꯔꯗꯤ ꯃꯉꯥꯅꯤ ꯆꯟꯕꯗꯣ ꯑꯗꯨꯗ ꯑꯩ ꯁꯥꯕ ꯂꯥꯛꯑꯒꯦ ꯍꯥꯡꯆꯤꯠꯇꯣ
ꯑꯁ ꯌꯥꯝ ꯅꯨꯡꯉꯥꯏꯔꯦꯅꯦ ꯑꯗꯨꯗꯤ ꯂꯥꯛꯑꯣ ꯑꯩ ꯅꯪꯉꯣꯟꯗ ꯍꯥꯏꯗꯤ ꯍꯦꯟꯅ ꯂꯩꯔꯝꯃꯤꯅꯦ ꯖꯒꯣꯏ ꯄꯨꯟꯅ ꯁꯥꯃꯤꯟꯅꯁꯦ ꯍꯥꯏꯒꯦꯅꯦ ꯉꯁꯤ ꯑꯃ ꯌꯥꯎꯔꯒꯦ ꯑꯗꯨꯒ ꯅꯪ ꯂꯥꯛꯄ ꯅꯨꯃꯤꯠꯇꯣ ꯑꯗꯨꯗ ꯑꯃꯒ ꯌꯥꯎꯃꯤꯟꯅꯔꯁꯦ ꯑꯗꯨꯗꯤ
ꯅꯨꯡꯉꯥꯏꯕꯅꯤꯅꯦ ꯂꯥꯏ ꯍꯔꯥꯎꯕꯒꯤ ꯖꯒꯣꯏ ꯁꯥꯕꯗꯣ ꯑꯩꯈꯣꯏꯔꯣꯝꯗꯗꯤꯅꯦ ꯁꯥꯔꯁꯨ ꯑꯩꯅ ꯍꯦꯛꯇ ꯃꯇꯥꯡ ꯑꯩꯅ ꯌꯨꯝꯗ ꯂꯩꯇꯕ ꯍꯦꯛꯇ ꯊꯣꯛꯄ ꯑꯗꯨꯒꯤꯅꯦ ꯍꯦꯛꯇ ꯌꯥꯎꯕ ꯐꯪꯍꯧꯗꯦꯕ ꯑꯗꯨ ꯏꯇꯥꯗꯤ ꯍꯣꯔꯦꯟ ꯀꯩꯀꯩ ꯁꯦꯠꯇꯣꯏꯔꯕ
ꯑꯩꯁꯦ ꯐꯖꯕꯕꯗꯤ ꯁꯦꯠꯅꯤꯡꯉꯦ ꯏꯇꯥ ꯑꯗꯨꯒꯤ ꯑꯃꯗ ꯑꯃꯨꯛ ꯌꯦꯡ ꯑꯃꯗ ꯑꯃꯨꯛ ꯌꯦꯡ ꯇꯧꯔꯤ ꯀꯔꯝꯕ ꯁꯦꯠꯁꯤꯒ ꯐꯖꯕꯗꯤ ꯁꯦꯠꯅꯤꯡꯉꯦ ꯐꯖꯕꯁꯦ ꯀꯔꯝꯕꯅ ꯍꯦꯟꯅ ꯐꯖꯗꯣꯏꯅꯣ ꯈꯪꯗ꯭ꯔꯤ ꯑꯗꯨ ꯌꯦꯡꯉꯝꯃꯤꯅꯦ ꯃꯌꯥꯝ
ꯄꯛꯇ ꯄꯛꯄꯅꯤꯅꯦ ꯏꯇꯥꯗ ꯁꯦꯠꯄꯗꯤ ꯑꯃꯕꯨ ꯑꯣꯏꯔꯣ ꯑꯃꯕꯨ ꯑꯣꯏꯔꯣ ꯍꯔꯦꯟꯗꯤ ꯂꯥꯏ ꯃꯆꯥ ꯃꯥꯟꯒꯩ ꯀꯦꯟꯊꯔꯒ ꯁꯥꯔꯣꯅꯦ ꯖꯒꯣꯏꯗꯣ
ꯑꯩꯉꯣꯟꯗꯒꯤꯗꯤ ꯅꯪꯅꯦ ꯍꯦꯟꯅ ꯐꯖ ꯐꯖꯔꯤꯅꯤ ꯏꯕꯦꯝꯕ ꯅꯪꯅ ꯍꯦꯟꯅ ꯐꯖꯗꯣꯏꯅꯤ
ꯍꯥꯏꯖꯜꯂꯣ ꯏꯕꯦꯝꯃ
ꯍꯥꯏꯖꯟꯗꯤꯌꯦ ꯑꯁꯦꯡꯕꯒꯤꯅꯦ
ꯍꯣꯔꯦꯟꯗꯤꯅꯦ ꯐꯣꯇꯣꯒ ꯅꯝꯗꯅ ꯚꯤꯗꯤꯑꯣꯒ ꯅꯝꯗꯅ ꯊꯧꯔꯛ ꯑꯩꯈꯣꯏ ꯅꯪꯅ ꯁꯥꯄ ꯖꯒꯣꯏꯗꯣ ꯑꯩꯅ ꯌꯦꯡꯗꯣꯏꯅꯦ
ꯍꯣꯏ ꯍꯣꯏ ꯊꯔꯛꯀꯦ ꯌꯥꯏꯌꯦ ꯀꯦꯕ ꯈꯣꯠꯄꯒꯁꯤ ꯏꯕꯦꯝ ꯍꯩꯕ ꯖꯥꯠ ꯅꯠꯇꯦ ꯀꯃꯥꯏꯅ ꯇꯧꯗꯣꯏꯅꯣ ꯈꯪꯗꯦ ꯑꯩ ꯑꯦ ꯗ꯭ꯔꯦꯁ ꯐꯥꯎꯈꯟꯕ ꯂꯣꯏꯗ꯭ꯔꯤ ꯀꯦꯕꯁꯤꯅ ꯀꯃꯥꯏꯅ ꯇꯧ ꯑꯗꯨꯗꯩꯅ ꯍꯣꯔꯦꯟ ꯑ ꯒ꯭ꯌꯥꯟ ꯃꯦꯟꯒ ꯇꯥꯗ꯭ꯔꯤꯗ ꯅꯪ ꯂꯥꯛꯑꯃꯗꯤ ꯐꯗꯝꯕꯅꯦ
ꯑꯁ ꯅꯪꯅ ꯉꯟꯅ ꯍꯥꯏꯔꯛꯑꯗꯤ ꯐꯔꯣꯏꯗ꯭ꯔꯥ ꯑꯩ ꯂꯥꯛꯑꯝꯅꯤ ꯑꯩꯒꯤ ꯑꯔꯩꯕꯁꯤꯁꯨ ꯄꯨꯕꯤꯔꯛꯀꯗꯕ ꯅꯪꯅ ꯀꯩꯀꯩ ꯁꯦꯠꯅꯤꯡꯉꯤ ꯏꯕꯥꯅꯤ ꯍꯪꯅꯔꯒ ꯉꯣꯡꯒ ꯇꯥꯗꯔꯦ ꯏꯇꯥ ꯍꯣꯏꯔꯣꯝꯒꯤ
ꯇꯥꯏꯌꯦ ꯇꯥꯏꯌꯦ ꯅꯣꯡꯁꯨꯨ ꯈꯔ ꯇꯥꯏ ꯂꯝꯕꯤꯔꯒꯁꯨ ꯅꯨꯡꯉꯥꯏꯕꯥꯖꯥ ꯅꯠꯇꯦ ꯅꯣꯡ ꯇꯥꯒꯠꯂꯦ ꯑꯗꯨꯝ ꯂꯥꯏ ꯍꯔꯥꯎꯒꯨꯝꯕ ꯃꯇꯝꯁꯦ ꯅꯣꯡ ꯑꯗꯨꯝ ꯑꯣꯏꯒꯜꯂꯦꯕ
ꯑꯗꯨꯝ ꯇꯥꯕꯩ ꯅꯨꯡꯉꯥꯏꯕꯅꯤꯗ ꯂꯥꯏ ꯍꯔꯥꯎꯕ ꯖꯒꯣꯏ ꯁꯥꯕꯒꯗꯣ ꯐꯖꯅ ꯀꯦꯊꯅꯔꯒ ꯃꯤ ꯃꯌꯥꯝ ꯑꯃ ꯀꯦꯗꯅ ꯃꯁꯤꯗꯩꯁꯤꯗ ꯂꯣꯏꯅ ꯂꯩꯅꯔꯝꯗꯣꯏꯅꯤꯗꯣ ꯐꯖ ꯐꯖꯕ ꯗ꯭ꯔꯦꯁ ꯁꯦꯠꯅꯔꯒ
ꯁꯦꯠꯅꯗꯣꯏꯅꯤ ꯁꯦꯠꯅꯗꯣꯏꯅꯤ ꯅꯣꯡ ꯆꯨꯏ ꯀꯅ ꯀꯩꯅꯣ ꯇꯧꯔꯣꯏꯗꯧꯖꯇꯥꯠꯅꯤꯗ ꯑꯇꯥꯡ ꯑꯇꯥꯡꯕ ꯐꯖꯕꯁꯤꯡꯗꯨꯅꯤ ꯂꯣꯏ ꯁꯦꯠꯂ ꯊꯣꯛꯅꯔꯛꯇꯣꯏꯁꯦ ꯃꯄꯥ ꯃꯄꯥ ꯀꯦꯅꯤꯡꯕꯅꯤꯅꯕ ꯄꯩꯁꯥꯒ ꯇꯤꯡꯗꯅ ꯄꯥꯔꯂꯔꯒ ꯀꯧꯗꯅ ꯀꯦꯟꯅꯗꯧꯔꯤꯅꯤ ꯇꯧꯔꯤꯁꯦ
ꯎꯝ ꯂꯥꯏ ꯍꯔꯥꯎꯕꯒꯤ ꯖꯒꯣꯏ ꯁꯥꯕꯒꯤ ꯃꯥꯏꯕ ꯃꯥꯏꯕꯤꯅꯒ ꯐꯖꯔꯤꯕ ꯇꯞ ꯇꯥꯏꯅ ꯀꯦꯔꯒꯅꯦ ꯃꯨꯟꯅꯅꯦ ꯁꯥꯕ ꯖꯒꯣꯏꯗꯨꯗ ꯌꯦꯡꯕ ꯌꯥꯝ ꯅꯨꯡꯉꯥꯏꯕꯅꯦꯃꯤ
ꯅꯨꯡꯉꯥꯏꯌꯦ ꯅꯨꯡꯉꯥꯏꯌꯦ ꯌꯥꯝꯅ ꯍꯟꯗꯛꯀꯤ ꯃꯥꯏꯕꯥ ꯃꯥꯏꯕꯤꯁꯤꯅ ꯑꯃꯨꯛ ꯍꯦꯟꯅ ꯅꯨꯡꯉꯥꯏꯔꯤ ꯅꯪ ꯍꯌꯦꯡ ꯃꯉꯥꯅꯤ ꯆꯟꯕꯒꯤ ꯂꯥꯛꯄꯗꯣ ꯑꯗꯨꯗ ꯌꯥꯝ ꯅꯨꯡꯉꯥꯏꯗꯣꯏ ꯖꯥꯠꯅꯤ ꯌꯦꯡꯕ
ꯅꯪꯕꯨ ꯆꯥꯛꯀ ꯆꯥꯔꯕꯣ ꯂꯥꯏ ꯍꯔꯥꯎꯕꯒꯤ ꯖꯒꯣꯏ ꯁꯥꯅꯤꯅ ꯑꯃꯗ ꯑꯃꯨꯛ ꯆꯦꯟ ꯑꯃꯗ ꯑꯃꯨꯛ ꯂꯥꯡ ꯇꯧꯔꯒ ꯂꯩꯕꯗ ꯅꯪ ꯆꯥꯛꯀ ꯆꯥꯔꯝꯈꯤꯗꯧꯕ ꯃꯥꯟꯈꯤꯗ꯭ꯔꯦ ꯑꯩꯗꯤ ꯅꯪꯕꯨ ꯆꯥꯛꯀ ꯆꯥꯔꯕꯣ
ꯆꯥꯗ꯭ꯔꯤ ꯆꯥꯗ꯭ꯔꯤ ꯆꯥꯛ ꯆꯥꯕꯒ ꯆꯪꯗꯦ ꯗ꯭ꯔꯦꯁ ꯈꯟꯅꯅꯕ ꯍꯣꯠꯅꯕꯗ ꯑꯗꯨꯗꯅ ꯃꯉꯥꯅꯤ ꯆꯟꯕꯒꯤ ꯂꯥꯛꯄꯗꯣ ꯑꯗꯨꯗꯗꯤꯅꯦ ꯈꯨꯖꯤ ꯉꯥꯛꯇ ꯐꯖ ꯐꯖꯕ ꯈꯜꯂꯒ ꯏꯕꯥꯟꯅꯤꯒꯤ ꯂꯩꯔꯛꯑꯣ
ꯂꯩꯔꯛꯀꯦ ꯂꯩꯔꯛꯀꯦ ꯆꯥꯛ ꯆꯥꯛꯀꯗꯣ ꯆꯥꯁꯟꯂꯦ ꯏꯕꯦꯝꯃ ꯍꯣꯔꯦꯟꯅꯦ ꯖꯒꯣꯏ ꯁꯥꯕꯗꯅꯦ ꯋꯥꯟꯊꯔꯀꯅꯤ ꯑꯃꯨꯛ ꯆꯥꯛꯀ ꯆꯥꯥꯁꯟꯗꯅꯅꯦ ꯅꯁꯥꯒꯗꯣ ꯆꯤꯡꯁꯥꯡ ꯂꯥꯡꯅ ꯂꯩꯌꯨ ꯅꯪꯅꯅꯦ ꯑꯥ ꯐꯖꯅꯤꯡꯕꯒꯤꯅꯦ ꯃꯅꯤꯡ ꯑꯃꯨꯛ ꯆꯦꯟ ꯃꯃꯥꯡꯃꯨꯛ ꯆꯦꯟ ꯇꯧꯔ ꯂꯩꯕꯗꯗꯅꯦ ꯍꯣꯔꯦꯟꯅꯦ ꯖꯒꯣꯏ ꯀꯨꯏꯅ ꯁꯥꯕ ꯉꯝꯃꯣꯏꯗꯣꯏꯅꯤ ꯅꯪ
ꯑꯁꯦꯡꯕꯩꯅꯦ ꯏꯕꯦꯝꯃ ꯐꯖꯅꯤꯡꯕꯗꯅꯦ ꯆꯥꯛ ꯆꯥꯅꯤꯡꯕ ꯖꯥꯠ ꯅꯠꯇꯦ ꯍꯧꯖꯤꯛꯁꯦ ꯀꯩꯒꯤꯅꯣ ꯈꯪꯗꯦꯕ ꯀꯦꯅꯤꯒ ꯍꯥꯏꯔꯗꯤꯅꯦ ꯆꯥꯛ ꯀ ꯆꯥꯅꯤꯡꯗꯕꯤꯗꯣ ꯑꯗꯨꯃꯥꯏꯅ ꯇꯧꯔꯤꯅꯦ ꯍꯥꯏꯕ
ꯅꯪꯕꯨ ꯅꯥꯈꯣꯟꯒꯗꯨꯕꯨ ꯌꯥꯝꯅ ꯑꯣꯜꯂꯤꯅꯦ ꯅꯪꯕꯨ ꯂꯣꯛꯀ ꯇꯧꯒꯦ ꯇꯧꯕ꯭ꯔꯣ
ꯀꯩꯁꯨ ꯊꯣꯏꯗꯣꯛꯄꯇꯧꯗꯤꯌꯦ ꯈꯣꯟꯒ ꯑꯣꯟꯕ꯭ꯔꯣ ꯑꯩꯁꯤꯕꯣ
ꯈꯣꯟꯒ ꯑꯣꯜꯂꯤꯅꯤꯅꯦ ꯑꯩꯗꯤ ꯅꯪ ꯅꯣꯡꯒ ꯇꯥꯏ ꯍꯥꯏꯕꯗꯨꯗ ꯃꯁꯥꯒ ꯅꯨꯡꯉꯥꯏꯇꯕ ꯖꯥꯠꯂꯥꯅ ꯈꯜꯂꯤꯅꯦ
ꯆꯥꯛ ꯆꯥ ꯗꯔꯤꯒꯩꯅꯦ ꯀꯦꯅꯥꯕ ꯀꯣꯏꯆꯦꯟ ꯆꯦꯟꯕꯗ ꯇꯧ
ꯅꯥꯈꯣꯟꯒ ꯁꯤꯔꯤ ꯑꯣꯏꯔꯝꯒꯅꯤ ꯅꯪ ꯀꯣꯏꯆꯦꯟ ꯆꯦꯟꯕꯗ ꯍꯨꯝ ꯍꯨꯝ ꯑꯣ ꯍꯣꯔꯦꯟꯅꯦ ꯇꯞ ꯇꯥꯏꯟ ꯀꯦꯊꯣꯔꯣꯛ ꯀꯦꯅꯕꯒꯤꯗꯤ ꯀꯅꯥꯗ ꯀꯦꯅꯕ ꯍꯥꯏꯒ꯭ꯔꯕ
ꯀꯦꯅꯕꯖꯦ ꯃꯃꯥꯍꯣꯏꯅ ꯈꯪꯅꯕ ꯑꯃ ꯍꯥꯏꯒꯤ ꯍꯥꯏꯕꯅꯦꯕ ꯑꯗꯨꯅ ꯀꯦꯕꯤꯔꯅꯤꯅ ꯍꯥꯏ ꯑꯗꯣ ꯑꯩꯒꯤ ꯁꯦꯠꯅ ꯆꯥꯅꯕꯗꯤ ꯏꯁꯥꯅ ꯂꯣꯏꯅ ꯇꯧꯖꯗꯣꯏꯅꯤꯗꯅ ꯑꯗꯨꯒꯤ ꯑꯩꯅ ꯁꯦꯠꯅꯕ ꯐꯤꯔꯣꯜ ꯆꯥꯔꯣꯜꯗꯣ ꯑꯣꯏꯅ ꯌꯦꯡꯉꯒꯦ ꯑꯗꯨꯒ ꯀꯦꯕꯗꯤ ꯍꯣꯔꯦꯟ ꯀꯦꯅꯉꯥꯏ ꯃꯤꯗꯣ ꯂꯥꯛꯑꯒ ꯓ ꯇꯞꯅ ꯂꯣꯏꯁꯤꯟꯗꯧꯕꯅꯤꯅ ꯀꯩꯁꯨ ꯈꯟꯗ꯭ꯔꯕ ꯅꯪ ꯂꯥꯛꯄ ꯅꯨꯃꯤꯠꯇꯗꯤ ꯀꯅꯥꯅ ꯀꯦꯍꯟꯁꯤꯒꯦ
ꯑꯣ ꯑꯩꯒꯤ ꯂꯥꯛꯄ ꯅꯨꯃꯤꯠꯇꯨꯔꯣ ꯈꯪꯗꯦ ꯏꯇꯥꯅꯅꯦ ꯏꯇꯥꯍꯣꯏꯒꯤꯗꯨꯗ ꯈ꯭ꯋꯥꯏꯗꯒꯤ ꯐꯖꯕ ꯍꯩꯕ ꯀꯦꯕ ꯍꯩꯕ ꯃꯤ ꯑꯃꯅꯦ ꯑꯗꯨꯝ ꯏꯇꯥꯥꯟꯅ ꯈꯜꯂꯒ ꯇꯧꯔꯝꯃꯣ ꯑꯩꯒꯤꯗꯤ ꯏꯌꯥꯗ ꯌꯥꯏ ꯏꯇꯥꯅ ꯐꯖꯔꯦ ꯈꯟꯕꯗꯣ ꯑꯗꯨꯝ ꯇꯧꯔꯝꯃꯣ
ꯑꯩꯅ ꯐꯖꯩ ꯈꯟꯕ ꯑꯃ ꯏꯕꯥꯏꯅꯤꯒꯤ ꯃꯉꯥꯅꯤ ꯆꯟꯕꯒꯤ ꯖꯒꯣꯏ ꯁꯥꯃꯤꯟꯅꯅꯕ ꯀꯦꯅꯕ ꯊꯃꯝ ꯃꯒꯦ ꯑꯗꯣ ꯀꯩꯅꯣ ꯇꯧꯋꯦ ꯅꯪ ꯈꯨꯖꯤ ꯀꯌꯥꯡ ꯂꯩꯕꯗꯣ ꯀꯥꯎꯅꯤ ꯍꯣ ꯁꯅꯥ ꯒꯗꯣ ꯐꯖꯕ ꯈꯜꯂꯒ ꯏꯕꯥꯅꯤꯒꯤ ꯆꯞꯃ ꯆꯞ ꯃꯥꯟꯅꯅ ꯌꯦꯡꯉꯛꯑꯣꯕ ꯅꯪ ꯂꯥꯛꯄ ꯂꯝꯕꯤꯗ
ꯀꯥꯎꯔꯣꯏꯌꯦ ꯀꯥꯎꯔꯣꯏꯌꯦ ꯑꯩꯅꯦ ꯁꯨꯛꯁꯣꯏ ꯁꯣꯏꯗꯅꯅꯦ ꯂꯩꯔꯛꯀꯦ ꯑꯩ ꯍꯣꯔꯦꯟ ꯉꯥꯏꯍꯥꯛ ꯂꯩꯔꯒ ꯅꯨꯡꯗꯥꯡ ꯋꯥꯏꯔꯝꯗ ꯕꯖꯥꯔ ꯆꯠꯀꯅꯤꯕ ꯑꯗꯨꯗꯅꯦ ꯅꯪꯅ ꯎꯝ ꯑꯩ ꯁꯨꯡꯁꯣꯏ ꯁꯣꯏꯗꯅ ꯀꯥꯎꯗꯕꯤꯗ ꯆꯠꯂꯤꯉꯩ ꯁꯤꯗ ꯂꯩꯁꯜꯂꯛꯑꯒꯦ ꯍꯌꯦꯡ ꯍꯪꯆꯤꯠꯀ ꯃꯉꯥꯅꯤ ꯆꯕ ꯉꯥꯏꯔꯔꯣꯏꯒꯦ ꯑꯩ ꯉꯁꯤ ꯍꯦꯛꯇ ꯂꯩꯔꯛꯑꯒꯦ ꯕꯖꯥꯔ ꯆꯠꯂꯒ ꯍꯣꯔꯦꯟ ꯑꯩꯅꯦ ꯕꯖꯥꯔꯗꯒꯤ ꯎꯝ ꯀꯩꯀꯩ ꯐꯖꯕ ꯌꯥꯎꯒꯦꯗꯣ ꯅꯥꯆꯣꯝ ꯗꯩ ꯀꯔꯤ ꯀꯩꯒꯤ ꯂꯣꯏꯅ ꯐꯣꯇꯣ ꯀꯥꯞꯄꯒ ꯊꯥꯔꯛꯀꯦ ꯅꯪꯒꯤ ꯑꯄꯥꯝꯕꯁꯤꯡꯗꯣ ꯂꯣꯏꯅ ꯍꯥꯏꯔꯛꯑꯣ ꯍꯣꯔꯦꯟ ꯉꯥꯁꯤ ꯆꯤꯟꯕ ꯅꯥꯆꯣꯝꯗꯣ ꯍꯥꯡꯆꯤꯠꯇꯤ ꯑꯃꯨꯛ ꯆꯤꯟꯅꯤꯡꯉꯛ ꯑꯣꯏꯗꯅ ꯐꯖ ꯅꯨꯄꯤꯅꯤꯅ ꯀꯦꯟꯅꯤꯡꯗꯅ
ꯃꯥꯅꯦ ꯃꯥꯅꯦ ꯇꯧꯗꯣꯏꯅꯦ ꯑꯗꯨꯃꯥꯏꯅ ꯅꯪꯅ ꯍꯥꯏꯔꯛꯄꯒ ꯌꯥꯝ ꯐꯔꯦ ꯅꯥꯆꯣꯝꯗꯣ ꯐꯖꯕ ꯈꯜꯂꯛꯑꯣ ꯇꯈꯦꯠꯂꯩꯒ ꯌꯥꯎꯕ ꯑꯝ ꯃꯆꯨ ꯈꯔ ꯍꯥꯏꯗꯤ ꯌꯦꯡꯕꯗ ꯀꯩꯅꯣ ꯃꯥꯟꯕꯗꯣ ꯐ꯭ꯔꯦꯁ ꯃꯥꯟꯕꯗꯣ ꯇꯒꯠ ꯇꯒꯠ ꯇꯦꯛꯄ ꯃꯥꯟꯕꯗꯣ ꯈꯜꯂꯛꯑꯣ ꯐꯖꯕ ꯈꯜꯂꯒ ꯑꯗꯨꯃꯥꯏꯅ ꯆꯨꯔꯥꯒ ꯇꯣ ꯌꯥꯎꯔꯗꯤ ꯑꯗꯨꯝ ꯌꯦꯡꯉꯛꯑꯣ ꯐꯖꯕ ꯈꯠꯂꯒ ꯆꯨꯔꯥꯒ ꯊꯦꯠꯁꯤꯔꯣ ꯏꯕꯥꯏꯅꯤ
ꯍꯩꯃꯥ ꯀꯥꯎꯋꯦ ꯅꯪꯅ ꯅꯤꯡꯁꯤꯡꯉꯛꯑꯒ ꯐꯔꯦꯅ ꯆꯨꯔꯥꯒꯗꯣ ꯑꯩꯗꯤ ꯀꯥꯎ ꯊꯣꯛꯎꯔꯕꯅꯤ ꯑꯩ ꯂꯩꯔꯛꯀꯦ ꯐꯖ ꯐꯖꯕꯒꯤ ꯍꯣꯔꯦꯟ ꯂꯥꯏ ꯍꯔꯥꯎꯕꯗ ꯀꯩꯀꯩ ꯍꯥꯞꯄꯛꯀꯅꯦ ꯍꯥꯏꯕꯗꯣ ꯃꯣꯏꯒꯤ ꯂꯩꯔꯟꯕꯤꯁꯤꯡꯗꯨꯗꯅꯦ ꯑꯩ ꯍꯪꯉꯒꯅꯦ ꯃꯣꯏꯅ ꯍꯦꯟꯅ ꯈꯪꯕꯅꯦ ꯑꯗꯨꯒꯅꯦ ꯂꯣꯏꯅ ꯂꯧꯔꯛꯑꯒꯦ ꯑꯋꯥꯠ ꯑꯄꯥ ꯀꯩ ꯀꯩꯁꯤꯡꯗꯣ
ꯌꯥꯏꯌꯦ ꯌꯥꯏꯌꯦ ꯅꯪꯁ ꯆꯠꯂꯨ ꯀꯟꯗ ꯑꯗꯨꯃꯥꯏꯅ ꯐꯖꯅ ꯌꯦꯡꯉꯛꯑꯣ ꯏꯕꯅꯒꯤ
ꯍꯣꯏ ꯑꯩꯅꯦ ꯑꯥ ꯂꯥꯏ ꯍꯔꯥꯎꯕꯗꯨꯗꯤ ꯋꯥꯡꯈꯩ ꯐꯤ ꯏꯟꯗꯣꯏ ꯑꯣꯏꯔꯝꯒꯅꯤꯅꯦ
ꯏꯟꯗꯣꯏꯅꯦ ꯏꯟꯗꯣꯏꯅꯦ ꯋꯥꯡꯈꯩ ꯏꯟꯗꯣꯏꯅꯦ ꯅꯪ ꯀꯩ ꯃꯆꯨ ꯏꯟꯒꯦ ꯈꯜꯂꯤꯅꯣ
ꯑꯩꯁꯦ ꯃꯄꯥꯟ ꯕꯕꯤ ꯄꯤꯡꯅ ꯍꯛꯄ ꯂꯩ ꯃꯆꯨꯅ ꯍꯛꯄꯗꯣ ꯑꯗꯨꯒꯁꯦ ꯏꯟꯅꯤꯡꯕꯅꯤꯅꯦ ꯑ ꯅꯪꯒꯤꯗꯤ ꯀꯩ ꯏꯟꯗꯣꯏꯅꯣ ꯉꯁꯤ
ꯑꯩꯖꯤ ꯈꯪꯗ꯭ꯔꯤ ꯏꯕꯦꯝꯃ ꯐꯖꯕ ꯑꯝꯗꯤ ꯏꯟꯅꯤꯡꯉꯦ ꯀꯔꯝꯕꯅ ꯐꯖꯗꯣꯏꯅꯣ ꯈꯪꯗꯦ
ꯅꯪ ꯑꯗꯨꯝ ꯈꯜꯂ ꯂꯩꯔꯣ ꯍꯣꯔꯦꯟꯅꯦ ꯁꯥꯒꯗꯕ ꯖꯒꯣꯏꯗꯨꯗ ꯅꯪ ꯑꯗꯨꯝ ꯈꯜꯂꯒ ꯂꯩꯔꯣꯀꯣ
ꯃꯥꯅꯦ ꯑꯗꯨꯃꯥꯏ ꯈꯜꯂꯤꯉꯩꯗꯅꯦ ꯆꯥꯛ ꯆꯥꯗ꯭ꯔꯤꯅꯦ ꯍꯥꯏꯕ ꯅꯪꯕꯨ
ꯎꯝ ꯑꯩꯅꯦ ꯍꯌꯦꯡ ꯂꯥꯛꯄ ꯅꯨꯃꯤꯠꯇꯨꯗ ꯑꯗꯨꯃꯥꯏꯅꯒ ꯇꯧꯕ ꯌꯥꯔꯣꯏꯀꯣ ꯏꯕꯥꯅꯤ ꯃꯆꯨ ꯆꯞ ꯃꯥꯟꯅꯕ ꯏꯟꯒꯗꯕꯅꯦ
ꯏꯟꯖꯦ ꯏꯟꯖꯦ ꯅꯪꯅ ꯂꯛ ꯄ ꯅꯨꯃꯤꯠꯇꯨꯗꯤ ꯆꯞ ꯃꯥꯟꯅꯅ ꯑꯗꯨꯝ ꯏꯟꯖꯦ ꯆꯨꯔꯥ ꯉꯠꯇ ꯊꯦꯠꯇꯅ ꯉꯁꯤꯗꯤ ꯆꯨꯔꯥꯒ ꯑꯃꯠꯇ ꯌꯥꯎꯗꯦ ꯏꯕꯦꯝꯃ ꯗ꯭ꯔꯦꯁꯐꯧ ꯈꯟꯕ ꯂꯣꯏꯗ꯭ꯔꯤ ꯐꯤꯔꯣꯜ ꯁꯣꯔꯝꯕ ꯀꯩ ꯁꯦꯠꯇꯣꯏꯅꯣ ꯈꯪꯗ꯭ꯔꯤ ꯍꯧꯖꯤꯛ ꯀꯔꯝꯕ ꯈꯟꯖꯤꯒꯦꯅ ꯗꯨꯝ ꯈꯜꯂꯤꯉꯩꯗ ꯆꯨꯔꯥꯟ ꯂꯥꯒ ꯑꯃꯠꯇ ꯅꯤꯡꯁꯤꯡꯗꯦ ꯅꯪꯂꯥ ꯄꯅꯨꯃꯤꯠꯇꯨꯗꯤ ꯐꯖꯅ ꯅꯦ ꯇꯥꯅ ꯀꯦꯔꯒ ꯌꯥꯎꯃꯤꯟꯅꯔꯖꯦ ꯏꯕꯥꯅꯤ
ꯍꯣꯏ ꯌꯥꯏꯌꯦ ꯉꯁꯤꯖꯨꯅꯦ ꯅꯥꯆꯣꯝꯗꯣ ꯐꯖꯅ ꯊꯦꯠꯂꯒꯅꯦ ꯊꯦꯛ ꯊꯦꯛꯇꯅꯅꯦ ꯖꯒꯣꯏꯗꯣ ꯅꯧ ꯅꯧꯗꯅꯅꯦ ꯄꯦꯟꯅ ꯍꯦꯛ ꯁꯥꯗꯣꯛꯑꯣ ꯄꯨꯡ ꯊꯦꯡꯉꯕꯧꯅꯦ ꯂꯣꯏꯔꯕꯧꯅꯦ ꯍꯧꯕꯅꯦ ꯂꯣꯏꯕꯧꯅꯦ ꯁꯨꯛꯊꯣꯛ ꯊꯣꯛꯇꯕꯤꯗꯅꯦ ꯖꯒꯣꯏꯗꯣ ꯑꯗꯨꯝ ꯍꯦꯛ ꯁꯥꯔꯒ ꯂꯩꯔꯣ
ꯁꯥꯒꯦ ꯈꯜꯂꯤꯅꯦ ꯏꯕꯦꯝꯃ ꯅꯪ ꯂꯥꯛꯑꯗꯤ ꯐꯗꯧꯅꯦ ꯅꯪꯅ ꯈꯛ ꯌꯦꯡꯉꯗꯤ ꯀꯣ ꯑꯃꯨꯛꯀ ꯍꯦꯟꯅ ꯅꯨꯡꯉꯥꯏꯗꯣꯏꯅꯦ ꯖꯒꯣꯏ ꯁꯥꯕ ꯑꯩ
ꯎꯝ ꯑꯍꯥꯍ ꯍꯣꯏ ꯍꯣꯏ ꯑꯗꯨ ꯑꯩꯅ ꯃꯉꯥꯅꯤ ꯆꯝꯕꯗꯣ ꯂꯥꯛꯑꯒꯦ ꯑꯗꯨꯒꯅꯦ ꯍꯧꯕꯗꯩ ꯂꯣꯏꯕꯧꯅꯦ ꯉꯟꯅ ꯀꯦꯔꯒꯅꯦ ꯉꯟꯅ ꯊꯣꯛꯁꯤ
ꯊꯛꯁꯦ ꯊꯛꯁꯦ ꯂꯣꯏꯗ ꯗ꯭ꯔꯤꯕꯧ ꯂꯩꯁꯤꯀꯣ ꯑꯗꯨꯒ ꯏꯕꯥꯅꯦ ꯄꯨꯡꯂꯣꯏ ꯂꯣꯏꯔ ꯀꯥꯟꯗ ꯁꯦ ꯇꯞ ꯇꯥꯒꯩ ꯁꯥꯗꯣꯛꯑꯒ ꯖꯒꯣꯏꯗꯣ
ꯌꯥꯏꯌꯦ ꯑꯩ ꯒꯤꯅꯦ ꯑꯩ ꯂꯥꯛꯄ ꯅꯨꯃꯤꯠꯇꯖꯨꯅꯦ ꯏꯁ ꯆꯥꯡ ꯑꯍꯥꯎꯕꯒ ꯊꯣꯡꯗꯅꯅꯦ ꯉꯥꯏꯔꯒ ꯂꯩꯔꯝꯒꯗꯕꯅꯤꯀꯣ
ꯉꯥꯏꯔꯝꯒꯦ ꯂꯩꯔꯝꯒꯦ ꯀꯩ ꯏꯟꯖꯥꯡ ꯆꯥꯅꯤꯡꯉꯤꯅꯣ ꯅꯪ
ꯑꯗꯨꯕꯨꯗꯤ ꯏꯇꯥ ꯍꯣꯏꯗ ꯊꯣꯡꯉꯝꯕ ꯑꯃ ꯍꯦꯛꯇ ꯌꯥꯏꯗ
ꯐꯔꯦ ꯐꯔꯦ ꯅꯨꯃꯤꯠꯇꯨꯃꯗꯤ ꯑꯩꯅ ꯊꯣꯡꯉꯔꯣꯏꯒꯦ ꯃꯃꯥ ꯐꯖꯅ ꯊꯣꯡꯍꯜꯂꯝꯃꯒꯦ ꯏꯕꯥꯅꯤꯗꯤ ꯀꯦꯗꯣꯔꯤꯅꯤꯅꯥꯕ
ꯍꯣꯏ ꯋꯥꯕ ꯌꯥꯕ ꯅꯠꯇꯦ ꯀꯦꯗꯣꯏꯅꯤꯅꯀꯣ
ꯃꯥꯅꯦ ꯃꯥꯅꯦ ꯑꯗꯣ ꯅꯪ ꯂꯥꯏꯔꯣꯏꯕꯧ ꯂꯩ ꯂꯥꯏ ꯑꯔꯣꯏꯕ ꯅꯨꯃꯤꯠ ꯐꯥꯎ ꯂꯩꯔꯣꯗꯅ ꯌꯥꯔꯣꯏꯗ꯭ꯔꯣ
ꯂꯥꯏ ꯑꯔꯣꯏꯕ ꯅꯨꯃꯤꯠ ꯐꯥꯎ ꯂꯩꯕꯗꯨꯗꯤ ꯈꯔ ꯁꯪꯃꯟꯗꯧ ꯃꯥꯜꯂꯦ ꯑꯩꯅꯦ ꯎꯝ ꯑꯃꯨꯛ ꯂꯥꯏꯔꯣꯏ ꯅꯨꯃꯤꯠꯇꯨꯗ ꯍꯦꯛ ꯂꯥꯎꯕꯁꯨ ꯂꯥꯛꯀꯦ ꯑꯗꯨ ꯂꯥꯏꯔꯣꯏꯕ ꯐꯨꯛ ꯂꯩꯊꯣꯛꯑꯗꯦ ꯑꯗꯨ ꯌꯨꯝꯗ ꯃꯥꯃ ꯑꯩꯍꯣꯏ ꯂꯩꯍꯧꯕꯅꯤꯅ ꯑꯉꯥꯡꯈꯩꯀꯥ ꯂꯩꯕꯅꯦ ꯊꯥꯗꯣꯛꯑꯝꯕꯗꯣ ꯌꯥꯝ ꯀꯨꯏꯅ ꯌꯥꯔ ꯅꯨꯡꯉꯥꯏꯗꯧ ꯃꯥꯟꯗꯦꯕ
ꯍꯣꯏ ꯍꯣꯏ ꯏꯇꯥ ꯏꯇꯥꯅ ꯐꯗꯧꯕꯗꯣ ꯑꯗꯨꯝ ꯌꯦꯡꯉꯁꯦ ꯑꯗꯨꯝ ꯂꯣꯏꯔꯒ ꯑꯣ ꯂꯥꯏꯔꯣꯏ ꯅꯨꯃꯤꯠꯇ ꯑꯗꯨꯃꯥꯏꯅ ꯂꯥꯛꯑꯣꯅꯦ ꯑꯗꯨꯝ ꯍꯟꯈ꯭ꯔꯒ ꯑꯔꯣꯏꯕ ꯅꯨꯃꯤꯠꯇꯨꯗ ꯂꯥꯛꯑꯣ ꯑꯔꯣꯏꯕ ꯅꯨꯃꯤꯠꯇꯤ ꯌꯥꯝ ꯅꯨꯡꯉꯥꯏꯅꯦꯕ
ꯅꯨꯡꯉꯥꯏꯕꯅꯦ ꯑꯔꯣꯏꯕꯒꯤ ꯂꯥꯏ ꯍꯔꯥꯎꯕ ꯌꯦꯡꯕꯗꯣ ꯌꯥꯝꯅ ꯑꯩꯁ ꯨꯌꯦꯡꯅꯤꯡꯉꯦ ꯂꯥꯛꯀꯦꯗ ꯑꯩ ꯑꯗꯨ ꯀꯨꯏꯅ ꯂꯩꯕꯗꯣ ꯌꯥꯔꯣꯏꯗꯕ ꯈꯛꯇꯅꯦꯕ ꯅꯣꯡꯃ ꯅꯣꯡꯃ ꯂꯦꯛꯄꯗꯨꯗꯤ ꯀꯩꯁꯨ ꯀꯥꯏꯔꯣꯏꯕ ꯑꯗꯣ ꯅꯪꯁꯨꯅꯦ ꯑ ꯐꯤꯔꯣꯟ ꯐꯨꯔꯤꯠꯇꯣ ꯉꯜꯂꯤꯉꯩꯗ ꯊꯤꯗꯣꯛꯑꯣ ꯊꯦꯡꯗꯒ꯭ꯔꯅꯤ ꯅꯪ ꯑꯩ ꯊꯝꯅꯕ ꯇꯧꯔꯒꯦ ꯅꯪꯅꯦ ꯂꯣꯏꯁꯤꯟꯖꯔꯣ ꯄꯣꯠ ꯆꯩ ꯊꯤꯕ ꯈꯣꯠꯄ ꯀꯦꯅꯕꯒꯤ ꯇꯧꯅꯕ
ꯂꯣꯏꯁꯤꯜꯂꯒꯦ ꯂꯣꯏꯁꯤꯜꯂꯒꯦ ꯅꯪꯁꯨ ꯐꯖꯅ ꯂꯩꯊꯣꯛꯑꯣ ꯑꯗꯨꯗꯤꯀꯣ
ꯍꯣꯏ ꯍꯣꯏ ꯊꯝꯃꯒꯦꯀꯣ ꯑꯩ ꯍꯪꯆꯤꯗꯣ ꯂꯥꯛꯑꯒꯦ
ꯍꯣꯏ ꯢꯇꯥ